ꯍꯜꯂꯣ
ꯑꯣ ꯚꯥꯏ ꯇꯥꯕ꯭ꯔꯣ
ꯇꯥꯏ ꯇꯥꯏ ꯚꯥꯏ
ꯀꯩꯅꯣ ꯋꯥꯔꯤ ꯁꯥꯟꯅꯗꯕꯁꯨ ꯀꯨꯏꯔꯦ ꯀꯃꯥꯏ ꯀꯃꯥꯏ ꯇꯧꯔꯤꯒꯦ
ꯑ ꯅꯨꯡꯉꯥꯏꯔꯤꯍꯥꯏꯇꯥꯔ ꯑ ꯆꯒ ꯀꯃꯥꯏ ꯀꯃꯥꯏꯅ ꯇꯧꯔꯤꯒꯦ ꯅꯪꯗꯤ
ꯑꯣ ꯗꯨꯝ ꯅꯨꯡꯉꯥꯏꯔꯤꯌꯦ ꯑꯗꯨꯝ ꯅꯨꯡꯉꯥꯏꯍꯜꯂꯤꯒꯦ ꯀꯩꯅꯣ ꯍꯣ ꯑꯇꯥꯎꯗꯤ ꯅꯨꯡꯉꯥꯏꯗꯅꯇ ꯂꯩꯔꯝꯅꯦ ꯑꯗꯨ ꯀꯩꯅꯣꯅꯦ ꯑꯥ ꯊꯣꯔꯛꯑꯅꯤ ꯇꯧꯈꯤꯕꯗꯣ ꯑꯗꯣ ꯊꯣꯔꯛꯑꯕ ꯀꯃꯥꯏꯅ ꯇꯧꯒꯦ ꯑꯩꯁꯦ ꯄꯥꯎ ꯏꯁꯨ ꯑꯝꯇ ꯐꯪꯗ꯭ꯔꯕ
ꯊꯣꯔꯛꯑꯦ ꯊꯣꯔꯛꯑꯦ ꯊꯥꯃꯨꯛ ꯁꯨꯔꯦ ꯊꯣꯔꯛꯄ
ꯑꯁ ꯀꯩꯅꯣ ꯍꯥꯏꯁ ꯖꯤꯕꯣ ꯑꯗꯨ ꯀꯨꯏꯔꯕꯗꯣ ꯑꯩꯅ ꯀꯃꯥꯏꯟ ꯈꯪꯗ꯭ꯔꯤꯅꯣ ꯇꯧꯔꯤꯁꯤꯕꯣ
ꯅꯠ ꯑꯩꯁꯨ ꯀꯅꯥꯝ ꯄꯥꯎ ꯐꯥꯎꯅꯗꯦꯅꯦ ꯍꯧꯖꯤꯛ ꯏꯇꯣꯞꯇꯅꯦ ꯑꯗꯨꯝ ꯂꯩꯔꯤꯖꯦ
ꯑꯁ ꯑꯣꯟꯊꯣꯛꯄꯅꯤꯗ ꯑꯗꯨ ꯇꯧꯁꯦ ꯍꯌꯦꯡꯁꯦ ꯍꯌꯦꯡꯁꯦ ꯑꯩꯁꯦ ꯑ ꯊꯕꯛꯀꯤꯖꯨ ꯁꯨꯇꯤ ꯂꯩꯕ ꯑꯗꯨꯅ ꯁꯨꯇꯤ ꯂꯩꯕꯁꯤꯖꯤꯗ ꯑꯩꯁꯤ ꯏꯃꯥꯟꯅꯕꯁꯤ ꯀꯅꯥ ꯄꯨꯟꯁꯤꯒꯦ ꯁꯨꯝ ꯊꯤꯔꯛꯄꯗꯀꯣ ꯄꯨꯟ ꯀꯨꯏꯅ ꯄꯨꯟꯗꯕ ꯏꯃꯥꯟꯅꯕꯤꯁꯤꯡ ꯁꯨꯝ ꯊꯤꯔꯛꯄꯅꯦꯕ ꯑꯗꯨꯗ ꯑꯩꯅ ꯚꯥꯏꯁꯦ ꯅꯤꯡꯁꯤꯡꯉꯛꯑꯕ ꯑꯗꯨꯗꯒꯤ ꯊꯣꯔꯛꯀꯅꯤꯁꯨ ꯍꯥꯏꯈꯤꯝꯅꯤ ꯀꯦ ꯄꯥꯎ ꯀꯔꯤꯝ ꯄꯤꯔꯛꯇꯦ ꯈꯣꯠꯇꯦ ꯀꯃꯥꯏꯅ ꯇꯧꯕꯅꯣꯅ ꯑꯩꯇ ꯍꯇ ꯇꯧꯔꯛꯏꯅꯤꯗ
ꯏꯁ ꯑꯩꯗꯤ ꯑꯩ ꯅꯤꯡꯁꯤꯡꯕꯤꯅ ꯀꯅꯥꯝ ꯂꯩꯇ꯭ꯔꯕꯁꯤꯅꯦ ꯑꯩ
ꯑꯣꯟꯊꯣꯔꯛꯄꯅꯤꯗ ꯀꯩꯅꯣꯅꯦ ꯑꯩꯅ ꯁꯤꯗ ꯂꯩꯔꯦ ꯃꯇꯥꯎꯅꯁꯨ ꯃꯤꯔꯝꯗ ꯂꯩꯔꯦ ꯀꯃꯥꯏꯅ
ꯍꯣꯏ ꯑꯗꯨꯕꯨꯗꯤ ꯀꯩꯅꯣꯁꯨ ꯃꯥꯟꯅꯗ꯭ꯔꯕꯅꯤꯅ ꯐꯤꯜꯗꯁꯨ ꯃꯥꯟꯗ꯭ꯔꯕꯅꯤꯅ ꯑꯗꯨꯝ
ꯃꯥꯅꯦ ꯃꯥꯅꯦ ꯑꯗꯨ ꯑ ꯃ ꯃꯥ ꯃꯥꯏ ꯁꯤꯟꯐꯝꯝꯅꯦ ꯑꯗꯨꯗꯣ ꯀꯩꯅꯣꯅꯦ ꯑꯩꯁꯦ ꯍꯟꯗꯛꯁꯦ ꯁꯥ ꯌꯦꯟꯁꯨ ꯆꯥꯗꯕ ꯀꯨꯏꯔꯛꯑꯦ ꯑꯗꯣ ꯍꯌꯦꯡꯁꯦ ꯁꯥ ꯌꯦꯟ ꯀꯩꯅꯣꯝꯃ ꯁꯁꯨꯝ ꯉꯧꯕꯤ ꯇꯥꯎꯕꯤ ꯈꯔ ꯇꯧꯁꯤꯔꯅ ꯈꯜꯂꯤꯕ ꯃꯇꯥꯎꯒ ꯁꯨꯝ ꯄꯨꯜꯂꯒ
ꯀꯥꯏꯗꯦ ꯀꯥꯏꯗꯦ ꯁꯥ ꯌꯦꯟ ꯆꯥꯎꯕꯗꯤ ꯑꯗꯣ ꯍꯧꯖꯤꯛꯀꯥꯟꯁꯦ ꯀꯩ ꯁꯤꯖꯟꯁꯤꯒ ꯀꯩꯀꯩ ꯆꯥꯟꯅꯔꯤꯒꯗꯧꯔꯤꯁꯤꯕꯣ ꯑꯗꯨꯗꯤ
ꯀꯩꯅꯣꯅꯦ ꯑꯁ ꯑꯩꯈꯣꯏꯒꯤ ꯍꯪꯒꯥꯝ ꯄ꯭ꯔꯦꯛ ꯄ꯭ꯔꯦꯛ ꯂꯥꯎꯒꯤꯗꯨꯁꯨ ꯃꯇꯝ ꯂꯣꯏꯁꯤꯜꯂꯛꯑꯦ ꯑꯗꯨꯒꯤ ꯃꯇꯝꯗꯨꯃꯛꯇꯤ ꯅꯠꯇ꯭ꯔꯦ ꯑꯗꯨ
ꯍꯧꯖꯤꯛꯁꯦ ꯁꯒꯠꯂꯛꯑꯃꯤꯅ ꯑ ꯊꯧ꯭ꯔꯤꯒꯨꯝꯕꯒꯗꯤ
ꯑꯗꯨ ꯃꯇꯥꯎ ꯁꯧꯒ꯭ꯔꯤꯁ ꯑ ꯍꯣꯏ ꯁꯧꯒ꯭ꯔꯤꯁ ꯌꯥꯝ ꯍꯥꯎ ꯏꯟꯁꯥꯡꯅꯤ ꯑꯗꯨꯗꯣ ꯑꯩꯅ ꯀꯩꯅꯣꯒꯨꯝꯕ ꯁꯁꯨꯝ ꯃꯍꯤ ꯊꯣꯛꯄꯤ ꯈꯣꯠꯄꯤ ꯈꯔ ꯆꯥꯖꯔꯦꯅ ꯈꯟꯕ
ꯑ ꯑꯗꯨꯗꯤ ꯍꯌꯦꯡꯁꯦ ꯎꯝ ꯑꯗꯨꯗꯤ ꯅꯪ ꯑꯩ ꯑꯩ ꯂꯥꯛꯑꯣ ꯍꯥꯏꯔꯥ ꯅꯠꯇ꯭ꯔꯥ ꯀꯃꯥꯏꯅ ꯇꯧꯕꯅꯣ ꯆꯥꯕꯒꯤꯁꯦ
ꯑꯩꯅ ꯈꯜꯂꯤꯁꯤꯅ ꯑꯩꯁꯦ ꯌꯨꯝꯗꯒꯗꯤ ꯄꯨꯅꯤꯡꯗ꯭ꯔꯕ ꯍꯥꯏꯗꯤ ꯍꯧꯖꯤꯛꯀꯥꯟꯁꯤꯁꯨ ꯆꯍꯤꯁꯨ ꯌꯥꯝꯈꯠꯂꯛꯑꯕꯅꯤꯅ ꯌꯨꯝꯗ ꯄꯨꯟꯕ ꯈꯣꯠꯂꯄꯁꯤꯗꯕꯨ ꯅꯨꯡꯉꯥꯏꯇꯦꯗꯣ ꯑꯩ ꯏꯃꯥꯏ ꯅꯨꯄꯥꯃꯨꯛ ꯂꯩꯁꯝ ꯐꯦꯃꯤꯂꯤꯁꯤ ꯂꯩꯁꯕꯁꯦ ꯑꯗꯨꯅ ꯖꯒꯥꯁꯦ ꯀꯥꯏꯗꯅꯣ ꯈꯤꯇꯪ ꯑꯆꯤꯛꯄ ꯍꯧꯖꯤꯛ ꯃꯇꯥꯎ ꯀꯩꯅꯣ ꯁꯣꯁꯦꯜ ꯃꯦꯗꯤꯌꯥꯗ ꯄꯥꯏꯕ ꯅꯠꯇ꯭ꯔꯣ
ꯄꯥꯏ ꯄꯥꯏ ꯄꯥꯏ ꯄꯥꯏ
ꯑꯗꯣ ꯍꯧꯖꯤꯛꯀꯥꯟ ꯌꯥꯝ ꯀꯟꯅ ꯚꯥꯏꯔꯦꯟ ꯆꯠꯂꯤꯕ ꯂꯝ ꯀꯔꯤ ꯂꯝꯕꯨꯗꯤ ꯈꯥꯎꯈ꯭ꯔꯦ ꯑꯗꯣ ꯑꯩ ꯍꯣꯔꯦ ꯃꯥꯎꯗ ꯑꯗꯨ ꯊꯥꯖꯤꯜꯂꯛꯑꯒꯦ ꯑꯗꯨ ꯀꯩꯅ ꯖꯒꯥꯗꯣ ꯑꯗꯨꯗꯩꯅ ꯄꯨꯟꯁꯤꯔꯅ ꯈꯜꯂꯤꯕ ꯑ ꯑꯗꯨ ꯃꯕꯨ ꯀꯔꯤ ꯃꯊꯦꯜ ꯆꯥꯔꯒꯦ ꯍꯧꯖꯤꯛꯄꯨ ꯀꯃꯥꯏꯅ ꯇꯧꯔꯒꯦ
ꯑꯁ ꯍꯛꯆꯥ ꯂꯣꯏꯕꯗ ꯉꯥꯏꯔꯤꯌꯦ ꯌꯦꯟꯅꯥ ꯏꯔꯣꯝꯕꯅꯦ ꯑꯗꯨꯗꯨꯒ ꯀꯥꯡꯍꯧ ꯑꯃꯒ ꯇꯧꯁꯤꯜꯂꯦ
ꯑꯁ ꯀꯩꯅꯣꯅꯦ ꯃꯇꯥꯎꯁꯤꯕ ꯑꯍꯥꯎꯕꯗ ꯆꯥꯔꯨꯗꯧꯔꯔꯤꯁꯤꯕꯣ ꯍꯧꯖꯤꯛꯀꯥꯟꯁꯤꯕꯣ
ꯆꯝꯅ ꯆꯥꯕꯅ ꯄꯥꯝꯃꯦꯅ ꯑꯥꯗꯁꯨ ꯃꯣꯏ ꯍꯥꯏꯗꯤ ꯀꯥꯡꯁꯣꯏ ꯀꯩꯀꯥꯗꯣ ꯄꯥꯛ ꯆꯥꯅꯗꯦꯕ ꯑꯩꯅ ꯂꯩꯔꯨꯕꯗꯣ ꯑꯗꯨꯗꯨꯅ ꯈꯔ ꯁꯤꯗ ꯊꯣꯔꯛꯒ ꯊꯥꯎ ꯉꯥꯛꯇꯅꯦ ꯑꯥꯗ ꯆꯥꯔꯤꯁꯤꯡꯁꯦ ꯊꯥꯎꯅꯤ ꯍꯥꯏꯔꯒꯁꯨ ꯍꯥꯏꯗꯤ ꯑꯩꯈꯣꯏ ꯁꯤꯗꯗꯤ ꯊꯥꯎ ꯍꯥꯏꯖꯔꯁꯨ ꯄꯥꯛꯅꯕꯨ ꯌꯥꯝꯗꯦꯅ ꯃꯣꯏꯒꯤꯗꯨꯗꯤ ꯃꯍꯤꯗꯨꯣ ꯊꯥꯎꯅ ꯑꯣꯏꯌꯦꯕ ꯑ ꯑꯗꯨꯗꯨꯅ ꯆꯈꯥꯎꯁ ꯆꯈꯥꯎꯁꯨ ꯌꯥꯗ꯭ꯔꯦꯅ ꯑ ꯑꯆꯝꯕꯒ ꯆꯥꯗ꯭ꯔꯗꯤ
ꯎꯝ ꯗꯣꯛ ꯀꯅꯤꯗ ꯑꯗꯣ ꯏꯃꯥꯏ ꯏꯄꯥꯗꯤ ꯅꯍꯥꯟꯋꯥꯏ ꯆꯥꯕ ꯊꯛꯄꯗꯣ ꯏꯪ ꯅꯨꯡꯉꯥꯏꯇ꯭ꯔꯦ ꯇꯧꯈꯤꯕꯅꯦ ꯑꯩ ꯃꯃꯥꯡꯗ ꯆꯠꯂꯨꯕꯗ ꯏꯇꯥꯎꯁꯨ ꯂꯩꯇ꯭ꯔꯦ ꯑꯗꯣ ꯆꯥꯕ ꯊꯛꯄꯗꯣ ꯌꯥꯗꯦ ꯈꯣꯠꯇꯦꯅ ꯇꯧꯍꯧꯕꯅꯦ ꯑꯗꯣ ꯍꯧꯖꯤꯛꯀꯥꯟꯗꯨꯕꯨ ꯀꯃꯥꯏ ꯀꯃꯥꯏꯅ ꯇꯧꯔꯤꯒꯦ ꯑꯩꯁꯨ ꯆꯠꯊꯣꯔꯛꯄ ꯉꯝꯗꯦ
ꯍꯧꯖꯤꯛꯀꯥꯟꯁꯦ ꯀꯩꯁꯨ ꯌꯥꯝ ꯇꯧꯕꯗꯤ ꯑꯣꯏ ꯭ꯔꯦ ꯃꯣꯏ ꯑꯗꯨꯝ ꯍꯥꯏꯗꯤ ꯆꯥꯕ ꯑꯗꯨꯝ ꯌꯥꯔꯦꯗ ꯈꯔ ꯑꯀꯛꯅꯕꯅꯕ ꯈꯥꯕꯨꯗꯤ ꯂꯩ ꯊꯥꯎ ꯊꯨꯝ ꯌꯥꯝ ꯍꯦꯟꯖꯤꯟꯕ ꯄꯣꯠ ꯀꯩꯀꯥꯕꯨꯗꯤ ꯑꯝꯇ ꯆꯥꯗꯦ ꯃꯣꯏꯁꯨ
ꯊꯣꯛ ꯅꯤꯗ ꯑꯁ ꯄꯥꯕꯗꯣ ꯀꯩꯅꯣꯗꯤ ꯌꯥꯝ ꯄꯥꯝꯗꯤ ꯄꯥꯝꯖꯕꯅꯤꯗ ꯑꯩꯈꯣꯏ ꯄꯕꯨꯡꯕꯨꯡ ꯀꯥꯕꯤꯗꯣ ꯑꯁ ꯑꯣ ꯄꯥꯕꯗꯣ ꯄꯥꯝꯗꯤ ꯄꯥꯝꯖꯕꯅꯦ ꯑꯗꯨ ꯄꯥꯕꯗꯨꯕꯨ ꯑꯗꯨꯝꯕꯗꯣ ꯀꯃꯥꯏꯅ ꯇꯧꯔꯒꯦ ꯑꯗꯨꯝꯕꯗꯣ ꯂꯣꯏ ꯊꯥꯗꯣꯛꯈ꯭ꯔꯕꯣ ꯀꯃꯥꯏꯅ ꯇꯧꯔꯒꯦ
ꯊꯔꯗꯤꯤ ꯊꯔ ꯃꯔꯔ ꯃꯔ ꯇꯕꯨꯗꯤ ꯁꯥꯕꯅꯦ
ꯑꯣ ꯑꯗꯨꯗꯤ ꯍꯌꯦꯡꯒꯤꯁꯤ ꯄꯥꯕꯁꯨ
ꯑꯩ ꯑꯩꯅ ꯑꯗꯣ ꯍꯥꯏꯗꯤ ꯄꯨꯟꯕꯁꯦ ꯍꯥꯏꯗꯤ ꯑꯩꯈꯣꯏ ꯍꯥꯟꯅ ꯈꯛꯇꯪ ꯄꯨꯜꯂꯁꯦ ꯑꯗꯨꯒ ꯃꯣꯏꯒ ꯐꯦꯃꯤꯂꯤꯒꯁꯨ ꯑꯃꯨꯛ ꯄꯨꯟꯕꯁꯦ ꯀꯣꯟꯅ ꯑꯃꯨꯛ ꯇꯧꯖꯦꯕ ꯍꯥꯏꯗꯤ ꯄꯨꯜꯍꯟꯅꯤꯡꯗꯕꯩ ꯅꯠꯇꯕ ꯍꯥꯏꯗꯤ ꯑꯩꯈꯣꯏ ꯃꯁꯦꯟ ꯍꯥꯟꯅ ꯑꯃꯨꯛ ꯄꯨꯟꯈꯤꯁꯦꯕ ꯑꯩꯈꯣꯏ ꯑꯩꯈꯣꯏ ꯑꯩꯈꯣꯏꯒꯤ ꯍꯥꯟꯅ ꯇꯧꯈꯤꯖꯁꯤꯦ
ꯑꯣꯟꯊꯣꯛꯄꯅꯤꯗ ꯃꯇꯥꯎ ꯑꯁ ꯑꯣꯟꯊꯣꯛꯄꯅꯤꯗ ꯑꯩꯁꯦ ꯄꯥꯕꯨꯡꯗꯨꯁꯨ ꯁꯨ ꯌꯥꯝ ꯅꯨꯡꯉꯥꯏꯕꯗꯨꯗ ꯑꯩꯁꯦ ꯋꯥꯈꯜꯁꯦ ꯑꯣꯏꯗ꯭ꯔꯤꯕ ꯑꯩꯅ ꯍꯥꯏꯐꯦꯠꯇꯪ ꯄꯨꯜꯂꯒ ꯄꯥꯕꯨꯡꯗꯁꯨ ꯄꯨꯅꯤꯡꯕꯀꯣ ꯏꯌꯥꯏ ꯌꯥꯏ ꯀꯥꯏꯗꯦ ꯀꯥꯏꯗꯦ ꯄꯨꯟꯅꯁꯨ ꯀꯨꯏꯕꯒꯤ ꯑꯩꯈꯣꯏ ꯅꯍꯥ
ꯍꯣꯏ ꯑꯗꯨꯝꯕꯗꯤ ꯑꯩ ꯍꯥꯏꯗꯤ ꯑꯩ ꯑꯗꯨꯝ ꯍꯥꯏꯔꯛꯀꯦꯅꯦ ꯇꯧꯅꯕ ꯁꯤꯟꯕꯒꯤꯗꯣ ꯑꯗꯨꯗꯣ ꯑꯗꯨꯝꯈꯣꯏ ꯑꯩꯈꯣꯏ ꯌꯨꯝꯗ ꯑꯣꯏꯔꯁꯨ ꯑꯣ ꯑꯗꯨꯝ ꯇꯧꯁꯦꯕ ꯑꯗꯣ ꯑꯩꯅ ꯍꯥꯏꯄ ꯍꯣꯏ ꯍꯣꯏ ꯍꯣꯏ ꯑꯗꯣ ꯍꯥꯟꯅ ꯃꯐꯝꯗꯣ ꯀꯩꯅꯣꯅ ꯚꯥꯏꯅ ꯑꯗꯨꯝ ꯊꯥꯕꯤꯔꯛꯑꯣꯅꯦ ꯑꯗꯨꯗꯤ ꯎ ꯃꯐꯝ ꯀꯩꯀꯥꯗꯣ ꯑꯗꯨꯗꯨꯒ ꯇꯧꯁꯜꯂꯁꯦ ꯑ ꯃꯤ ꯀꯅꯥ ꯀꯅꯥꯗꯤ ꯄꯨꯟꯕ ꯈꯣꯠꯄꯒꯤ
ꯄꯨꯟꯁꯦ ꯌꯥꯝꯅ ꯍꯥꯏꯔꯒꯨꯝꯁꯦ ꯑꯩꯈꯣꯏꯒꯤ ꯊꯥꯏꯅꯒꯤ ꯁ꯭ꯀꯨꯜ ꯇꯝꯃꯤꯉꯩꯗ ꯄꯨꯟꯃꯤꯟꯅꯔꯛꯄ ꯏꯃꯥꯟꯅꯕ ꯨꯡ ꯁꯨ ꯃꯥꯁꯨ ꯅꯍꯥꯟ ꯑꯩꯉꯣꯟꯗ ꯀꯩꯅꯣ ꯇꯧꯔꯝꯕꯅꯦ ꯄꯥꯎ ꯐꯥꯎꯔꯛꯑꯝꯕꯅꯦ ꯏꯅꯣ ꯇꯧꯕꯅꯣ ꯈꯣꯠꯄꯅꯣ ꯌꯥꯝ ꯆꯥꯎꯊꯣꯛꯈ꯭ꯔꯦ ꯈꯣꯠꯈ꯭ꯔꯦ ꯅꯣꯡꯃꯇꯁꯨ ꯄꯨꯟꯁꯦ ꯍꯥꯏꯔꯛꯇꯦ ꯑꯩꯈꯣꯏꯗꯁꯦ ꯀꯥꯎꯈ꯭ꯔ ꯃꯥꯜꯂꯦ ꯊꯕꯛꯀ ꯇꯧꯈꯤꯕꯗꯒꯤꯅ ꯇꯧꯔꯝꯕꯅꯦ ꯏꯁꯃꯥꯗꯨꯁꯨ ꯏꯃꯨꯡꯗ ꯈꯔ ꯋꯥꯔ ꯃꯥꯜꯂꯦ
ꯎꯝ ꯑꯗꯣ ꯆꯥꯕꯁ ꯁꯦ ꯍꯌꯦꯡꯁꯦ ꯀꯩ ꯆꯥꯠꯒꯦ ꯍꯥꯏꯅꯣ ꯀꯃꯥꯏꯅ ꯀꯩ ꯀꯩ ꯁꯤꯟꯅꯖꯦꯕ
ꯎ
ꯑꯩ ꯀꯩ ꯍꯥꯟꯅꯣ ꯍꯧꯖꯤꯛꯀꯤꯗꯣ ꯏ ꯄꯟ ꯇꯧꯍꯧꯗ꯭ꯔꯦ ꯀꯩ ꯍꯥꯏꯅꯣ
ꯅꯠꯇꯦ ꯁꯨꯝ ꯆꯥꯕꯗꯨꯗꯤꯣꯏ ꯍꯩꯡꯁꯦ ꯀꯩ ꯀꯩ ꯆꯥꯖꯦ ꯍꯥꯏꯅꯣ ꯆꯈꯣꯏꯅꯤ ꯁꯨꯝ ꯍꯥꯟꯅ ꯈꯟꯅꯍꯧꯕꯅ ꯐꯩꯗꯅ
ꯐꯩꯌꯦ ꯐꯩꯌꯦ ꯐꯩ ꯐꯩꯌꯦ ꯐꯩ ꯗꯨꯀꯥꯟ ꯗꯨꯀꯥꯟ ꯃꯅꯥꯛꯇ ꯆꯪꯉꯒ ꯈꯔꯕꯨꯗꯤ ꯅꯨꯡꯉꯥꯏꯇꯦꯗꯅꯀꯣ
ꯑꯥ ꯑꯗꯨ ꯍꯥꯏꯗꯤ ꯍꯣꯕꯦ ꯍꯣꯕꯦ ꯇꯧꯕꯗꯨꯁꯨ ꯅꯨꯡꯉꯥꯏꯇꯦꯕ ꯑꯗꯨꯅ ꯍꯔꯞ ꯃꯥꯡꯖꯧꯗꯅ ꯄ꯭ꯔꯤꯄꯦꯔꯒ ꯇꯥꯔꯗꯤꯀꯣ
ꯎꯝꯝꯝ ꯑꯗꯨ ꯑꯗꯨꯗꯤ ꯀꯥꯏꯩꯅꯣ ꯇꯧꯕꯁꯦ ꯆꯥꯅꯕꯁꯦ ꯑ ꯌꯦꯟꯒꯨꯝꯕꯗꯤ ꯍꯦꯛ ꯇꯧꯔꯒꯨꯝꯁꯀꯣ ꯌꯦꯟ ꯍꯥꯏꯁꯦ ꯄꯦꯄ ꯄꯦꯄꯒ ꯑꯗꯨꯝ ꯆꯥꯅꯩꯗꯅꯀꯣ ꯃꯇꯇꯣ
ꯎꯝ ꯌꯦꯟ ꯌꯦꯟ ꯆꯥꯕꯁꯦ ꯑꯗꯨꯅ ꯁꯤꯗꯤ ꯑꯗꯨꯝ ꯔꯤꯒꯨꯂꯔ ꯍꯥꯏꯗꯤ ꯑꯗꯨꯝ ꯅꯣꯔꯃꯦꯜꯗ ꯑꯣꯏꯅꯕꯅꯤꯅꯀꯣ ꯑꯗꯨꯗꯤ ꯌꯦꯟꯗꯨꯗꯤ ꯑꯩꯁꯨ ꯀꯌꯥꯝ ꯆꯥꯅꯤꯡꯗꯦ
ꯎꯝ ꯃꯥꯂꯦ ꯃꯇꯧ ꯑꯗꯨꯗꯤ ꯆꯥꯛ ꯆꯥꯅꯕ ꯑꯃꯨꯛ ꯆꯤꯡꯉꯔꯣꯏꯕ ꯌꯦꯟ ꯑꯃꯨꯛ ꯆꯥꯟꯅꯔꯗꯤꯀꯣ ꯑꯗꯨꯅ ꯆꯥꯛ ꯆꯥꯅꯩꯗ ꯊꯣꯛꯅꯕ ꯁꯟꯗꯣ
ꯁꯟꯗ ꯑꯩꯗꯤ ꯑꯣ ꯑꯣꯛꯁꯨ ꯆꯥꯗꯕ ꯀꯨꯏꯔꯑꯦ
ꯇꯇꯤꯒꯤ ꯃꯇꯥꯎ ꯀ ꯃꯇꯥꯎ ꯆꯁ ꯑꯇ ꯂꯣꯏꯁꯤꯟꯉꯒꯦ ꯀꯩꯗꯧꯔꯒꯦ ꯁꯟꯗꯣ ꯑ ꯀꯦꯖꯤ ꯇꯪꯈꯥꯏ ꯑꯃ ꯂꯧꯁꯤꯜꯂꯁꯦ ꯑꯗꯨꯒ ꯑꯣꯛ ꯇꯨꯅ ꯌꯥꯝꯕ ꯌꯥꯝꯗꯕ ꯀꯦꯖꯤ ꯑꯅꯤ ꯑ ꯃꯇꯥꯎ ꯑꯩꯒꯤ ꯋꯥꯈꯜꯅꯤꯀꯣ ꯇꯣꯛ ꯀꯦꯖꯤ
ꯑꯗꯣ ꯑꯩꯅ ꯍꯥꯏꯔꯤꯁꯤꯅ ꯃꯤ ꯑꯣ ꯃꯤꯗꯨꯒ ꯆꯥꯟꯅꯅꯨ ꯑꯩ ꯎꯝ ꯑꯣꯛꯇꯣ ꯁꯟꯗꯣ ꯀꯦꯖꯤ ꯑꯃꯃꯨꯛ ꯂꯧꯖ ꯁꯤꯅꯦ
ꯑꯣ ꯌꯥꯏ ꯌꯥꯏ ꯀꯥꯏꯗꯦ ꯀꯥꯏꯗꯦ ꯑꯩꯅ ꯑ ꯁꯟꯗꯨꯅ ꯃꯍꯥꯎꯗꯣ ꯅꯝꯈꯤꯗ꯭ꯔ ꯁꯤꯅꯤ ꯑꯩ ꯀꯩꯅꯣꯗꯨꯅ ꯀꯦꯞꯁꯨꯟꯒꯨꯝꯕꯁꯤꯅ ꯈꯔ ꯄꯥꯝꯖꯩꯗꯅ ꯃꯇꯥꯎ ꯑꯣꯏꯗꯤ ꯑꯩꯅ ꯁꯨꯝ ꯄꯜꯂꯛꯄꯗ ꯑꯗꯨꯒꯤ ꯁꯨꯝ ꯍꯥꯏꯔꯤꯖꯥꯅꯤꯗ
ꯑꯩ ꯀꯥꯏꯗꯦ ꯀꯥꯏꯗꯦꯅꯦ ꯍꯥꯏꯕ ꯑꯗꯨ ꯁꯨꯝ ꯏꯟꯁꯥꯡꯗꯣꯟ ꯁꯟꯁꯨ ꯆꯥꯗꯕꯣꯏꯔꯦ ꯑꯣꯛꯁꯨ ꯆꯥꯗꯕꯣꯏꯔꯦ ꯈꯔ ꯃꯥꯟꯅꯔꯞ ꯇꯧꯅ ꯑꯗꯨꯝ ꯊꯣꯡꯅꯤꯡꯕ ꯑꯗꯨꯗꯒꯤꯅꯤ
ꯇꯧꯔꯁꯤꯔꯣ ꯑꯣꯛꯇꯨꯁꯨ ꯀꯦꯖꯤ ꯑꯅꯤ ꯁꯟꯗꯨꯁꯨ ꯀꯦꯖꯤ ꯑꯅꯤ ꯇꯧꯔꯁꯤꯔꯣ ꯃꯇꯥꯎ ꯑꯗꯨꯃꯥꯏꯅꯥ ꯇꯧꯔꯁꯤꯔꯥ ꯀꯃꯥꯏꯅ ꯇꯧꯁꯤꯒꯦ ꯑꯩꯈꯣꯏꯁꯨ ꯃꯤꯁꯨ ꯌꯥꯟꯗꯕꯁꯤꯗꯀꯣ
ꯑꯗꯨꯗꯤ ꯑꯃꯨꯛ ꯆꯥꯕ ꯂꯣꯏ ꯉꯝꯃꯣꯏꯌꯦ ꯅꯪꯅ ꯉꯁꯥꯏ ꯍꯥꯏꯕꯤꯈꯤꯕ ꯑꯃ ꯀꯦꯖꯤ ꯑꯅꯤ ꯑꯣꯛꯀꯤ ꯀꯦ ꯖꯤ ꯑꯅꯤ ꯑꯃ ꯄꯣꯔꯀꯇ ꯀꯦꯖꯦꯅꯤꯃꯀꯣ ꯑꯗꯨꯒꯥ ꯕꯤꯐꯀꯤꯗꯨꯗ ꯀꯩꯅꯣ ꯀꯦꯖꯤ ꯇꯪꯈꯥꯏ ꯑꯃ ꯇꯪꯈꯥꯏꯗꯤ ꯌꯥꯝꯃꯟꯗ꯭ꯔꯦ ꯑꯃ ꯑꯣꯏꯍꯜꯂꯁꯤꯗꯅ
ꯑꯣ ꯑꯁ ꯆꯞ ꯆꯥꯔꯦ ꯑꯗꯣ ꯀꯩꯅꯣꯒꯤ ꯃꯇꯥꯎꯍꯣꯏꯒꯤ ꯍꯤꯡꯒꯣꯜꯗꯨꯕꯨ ꯃꯅꯥ ꯃꯁꯤꯡꯗꯨꯕꯨ ꯍꯧꯖꯤꯛꯀꯥꯟꯁꯤꯕꯨ ꯍꯪꯒꯥꯝꯒ ꯁꯣꯏꯗꯅꯒ ꯄꯥꯜꯂꯤꯕ꯭ꯔꯣ ꯀꯃꯥꯏꯅ ꯇꯧꯔꯤꯒꯦ ꯀꯦ ꯑꯩ ꯍꯪꯒꯥꯝꯁꯦ ꯁꯨꯝ ꯊꯤꯔꯛꯏꯅꯤꯗ
ꯍꯧꯖꯤꯛ ꯄꯥꯜꯂꯤꯁꯦ ꯎꯝ ꯀꯩꯅꯣꯗ ꯊꯕꯤꯗꯣ
ꯊꯕꯤ ꯏꯃꯥ ꯑꯣ ꯃꯇꯥꯎꯍꯣꯏꯒꯤ ꯊꯥꯏꯅ ꯊꯥꯏꯅ ꯀꯩꯅꯣ ꯇꯧꯈꯤꯕ ꯍꯤꯡꯒꯣꯜ ꯅꯥꯀꯟꯗ ꯊꯕꯤ ꯄꯥꯕꯨꯡꯅ ꯊꯥꯏ ꯇꯧꯍꯧꯕꯗꯣ ꯆꯥꯎꯔꯕꯗꯨꯕꯣ
ꯆꯥꯎꯔꯦ ꯆꯥꯎꯔꯦ ꯑꯦ ꯍꯧꯖꯤꯛꯇ ꯊꯕꯤ ꯃꯇꯝꯅꯤꯅꯦ ꯊꯕꯤ ꯇꯦꯛ ꯍꯧꯖꯤꯛ ꯎꯣꯝꯗꯦ ꯊꯕꯤꯒꯤ ꯁꯥꯏꯠ ꯑꯃ ꯑꯗꯨꯗꯒꯤꯗꯤ ꯀꯥꯂꯦꯟꯒꯤ ꯃꯇꯝꯅꯤꯅꯀꯣ ꯑꯗꯨꯗꯩꯗꯤ ꯈꯥꯃꯦꯟ ꯑꯁꯤꯟꯕꯤ ꯄꯔꯦꯡ ꯑꯃ ꯀꯩꯅꯣꯗꯣ ꯈꯥꯃꯦꯟ ꯑꯁꯤꯟꯕꯤꯗꯣ ꯑꯗꯨꯗꯨꯒ ꯎꯝ ꯑꯃ ꯀꯥꯡꯍꯧꯒ ꯆꯥꯅꯕ ꯑꯃ ꯀꯩ ꯈꯥꯃꯦꯟꯗꯗꯤ ꯈꯥꯃꯦꯟ ꯑꯣꯏꯕ ꯑꯃ ꯄꯥꯉꯟ ꯈꯥꯃꯦꯟꯒ ꯍꯥꯏꯕꯗꯣ ꯍꯧꯖꯤꯛ ꯕꯣꯔꯥꯒ ꯆꯥꯕ ꯌꯥꯕ ꯑꯗꯨ ꯑꯗꯨꯒꯤꯗꯨ ꯑꯗꯨꯁꯨ ꯑꯗꯨꯝ ꯄꯥꯜꯂꯦ ꯑꯗꯨꯗꯗꯤ ꯄꯏ ꯅꯨꯡꯉꯥꯏꯔ ꯀꯩꯅꯣ ꯍꯥꯎꯔꯤꯁꯤꯅ ꯍꯧꯖꯤꯛ ꯃꯇꯝꯁꯨ ꯑꯣꯏꯕ ꯁꯧꯒ꯭ꯔꯤꯁꯦ ꯑꯩ ꯉꯁꯥꯏ ꯁꯧꯒ꯭ꯔꯤꯁꯨ ꯍꯥꯏꯔꯝꯃꯤꯗꯅ
ꯏꯍꯦ ꯀꯩꯅꯣ ꯉꯁꯥꯏ ꯏꯇꯥꯎꯅ ꯁꯧꯒ꯭ꯔꯤ ꯄꯂꯤꯗꯨꯕꯨ ꯏꯇꯥꯎ ꯍꯤꯡꯒꯣꯟꯒꯤꯔꯣ
ꯃꯥꯅꯦ ꯃꯥꯅꯦ ꯃꯥꯅꯦ ꯑꯗꯨ ꯁꯧꯒꯔꯤꯗꯨ ꯉꯥꯛꯇꯪꯅꯦ ꯑꯩ ꯍꯧꯖꯤꯛ ꯎꯔꯤꯁꯦ ꯁꯧꯒꯔꯤꯁꯤꯁꯨ ꯐꯖꯅ ꯐꯔꯦ
ꯐꯔꯁꯦ ꯍꯌꯦꯡ ꯑꯩꯈꯣꯏꯒꯤ ꯀꯩꯅꯣꯁꯦ ꯏꯟꯁꯥꯡ ꯃꯌꯥꯝ ꯄꯨꯈꯠꯅꯕ ꯃꯍꯥꯎ ꯑꯣꯏꯍꯟꯗꯣꯔꯤꯁꯦ ꯁꯧꯒ꯭ꯔꯤꯁꯤꯅ ꯑꯣꯏꯍꯜꯂꯁꯦ ꯑꯗꯨꯒ ꯗ ꯑꯩꯈꯣꯏꯒꯤ ꯉꯁꯥꯏꯒꯤ ꯏꯇꯥꯎꯅ ꯍꯥꯏꯈꯤꯕ ꯊꯕꯤ ꯅꯨꯡꯕꯤ
ꯑ ꯊꯕꯤ ꯈꯥꯃꯦꯟ ꯑꯗꯨ ꯇꯧꯔꯒ ꯁꯂꯥꯗ ꯑꯗꯨꯝ ꯊꯣꯛꯣꯛꯁꯜꯂꯕꯣ
ꯆꯥ ꯆꯥꯔꯦ ꯑꯗꯨꯗꯤ ꯍꯌꯦꯡꯁꯦ ꯌꯥꯝꯅ ꯅꯨꯡꯉꯥꯏ ꯃꯑꯣꯡꯗ ꯄꯨꯜꯂꯁꯦ ꯑꯗꯣ
ꯑꯗꯣ ꯃꯐꯝꯁꯦ ꯑꯩꯅ ꯍꯥꯏꯕꯗꯤ ꯀꯩꯅꯣꯒꯨꯝꯕ ꯍꯥꯏꯗꯤ ꯆꯤꯡꯌꯥꯒꯨꯝꯕ ꯑꯣꯏ ꯃꯐꯝꯗꯨꯒ ꯇꯧꯔꯒ ꯑꯗꯨꯗꯨꯒ ꯌꯥꯝ ꯊꯤꯅ ꯅꯨꯡꯉꯥꯏꯗꯕ ꯃꯑꯣꯡꯗꯦ ꯆꯥꯁꯩ
ꯆꯞ ꯆꯥꯔꯦ ꯃꯇꯥꯎ ꯑꯩꯅ ꯉꯁꯥꯏ ꯀꯩꯅꯣ ꯍꯥꯏꯒꯦ ꯇꯧꯔꯝꯃꯤꯁꯤꯁꯨ ꯆꯤꯡꯌꯥꯗꯅꯦ ꯑꯗꯣ ꯐꯔꯦ ꯃꯇꯥꯎ ꯑꯩꯁꯨ ꯀꯩꯅꯣ ꯇꯧꯔꯦ ꯀꯩꯅꯣ ꯇꯧꯔꯦ ꯁꯣꯝꯗ ꯊꯕꯛ ꯈꯔ ꯂꯩꯔꯦ ꯑꯗꯨꯅ ꯀꯩꯅꯣ ꯇꯧꯔꯁꯦ ꯑꯩꯅ ꯍꯧꯖꯤꯛ ꯍꯥꯏꯈꯤꯕ ꯏꯇꯥꯎ ꯑꯣꯏꯕꯥꯅꯤꯅ ꯁꯤꯅꯒꯤ ꯄ꯭ꯂꯥꯟꯗꯣ ꯍꯌꯦꯡ ꯂꯣꯏꯅ ꯆꯠꯊꯔꯁꯦ
ꯑꯣ ꯑꯣꯀꯦ ꯑꯣꯀꯦ ꯑꯗꯨꯗꯤ ꯍꯌꯦꯡ ꯍꯌꯦꯡꯗꯣ ꯈꯔꯗꯣ ꯅꯪ ꯀꯩꯅꯣꯗꯣ ꯊꯥꯔꯛꯄꯗꯤ ꯀꯥꯎꯅꯣ ꯀꯧꯁꯦ ꯆꯥꯕꯨꯡꯒꯤ ꯃꯐꯝꯗꯣ ꯍꯣꯏ ꯍꯣꯏ ꯑꯗꯨꯗꯤ ꯍ ꯍꯣꯏ ꯍꯣꯏ ꯊꯝꯃꯦ ꯊꯝꯃꯦ ꯚꯥꯏ ꯑꯗꯨꯗꯤ ꯒꯨꯗꯅꯥꯥꯏ ꯒꯨꯗꯅꯥꯏ